ꯍꯜꯂꯣ
ꯑ ꯍꯜꯂꯣ
ꯎꯝ ꯎꯝ ꯑꯩꯁꯨ
ꯂꯪꯅꯗꯣ
ꯑꯩꯅꯇ
ꯑꯁ ꯃꯃꯤꯡ ꯄꯟꯕ ꯌꯥꯗꯕ ꯄꯜꯂꯗꯤ ꯅꯪ ꯈꯪꯕ꯭ꯔꯥꯅ ꯍꯪꯒꯦ ꯇꯧꯕꯅꯤꯅ
ꯍꯣꯏ ꯃꯤꯡ ꯄꯟꯕ ꯌꯥꯗꯕꯅꯦ ꯈꯪꯉꯦ ꯍꯥꯎ
ꯎꯝ ꯑꯁ ꯌꯥꯝ ꯐꯤꯡꯕ ꯃꯥꯜꯂꯦ ꯅꯪꯁꯦ
ꯊꯤꯤꯡꯕ ꯃꯜꯦꯕꯥ
ꯍ
ꯍ
ꯎ ꯌꯥꯝ ꯑꯦꯛꯇꯤꯚ ꯑꯣꯏꯅꯦ ꯅꯪꯁꯦ
ꯑ ꯑꯣꯏꯗꯕꯅꯤ ꯑꯣꯏꯗꯕꯅꯤ
ꯑꯗꯨꯗꯤ ꯅꯪꯒꯤ ꯀꯔꯤꯔꯥ ꯇ꯭ꯔꯦꯗꯤꯁꯅꯦꯜ ꯗ꯭ꯔꯦꯁꯁꯤꯗꯤ ꯅꯣꯏꯒꯤ ꯑꯣꯏꯔꯦ ꯍꯥꯏꯗꯤ ꯑꯥꯅ ꯍꯧꯔꯒ ꯑꯩꯥꯏꯗ ꯂꯣꯏꯕꯤꯁꯤ꯭ꯔꯥꯕꯅꯤꯅ
ꯅ ꯑꯦꯗꯨꯗꯣ ꯑ ꯏꯃꯥꯟꯅꯕꯤ ꯍꯣꯏꯒꯤ ꯁꯦꯠꯄꯅꯤꯗ
ꯑꯗꯨ ꯑꯗꯨꯅꯦ
ꯅꯣꯠꯥꯏ ꯇ꯭ꯔꯥꯏꯠ ꯐꯖꯕꯒꯤ ꯑꯗꯨꯝ ꯁꯦꯠꯄꯅꯦꯅ
ꯇ ꯇꯣꯇꯣ ꯍꯥꯏꯕ ꯇꯣꯇꯣꯁꯤ ꯅꯤꯒꯦꯝꯅꯤꯀꯣ
ꯍꯥꯥ
ꯇꯤ ꯑꯣ ꯇꯤ ꯑꯣꯔ ꯇ ꯇꯅꯦ
ꯑꯣ ꯑꯗꯨ ꯀꯔꯤ ꯍꯥꯏꯅꯕ꯭ꯔꯣ ꯇꯣ
ꯛꯅꯦꯝ ꯔꯍꯃꯤꯅꯤ
ꯀꯗꯥꯥꯏ ꯅꯠꯇꯣ ꯇꯨ ꯏꯕ꯭ꯔꯣꯦ
ꯑꯗꯨꯗ ꯅꯨꯄꯤ ꯑꯃ ꯈꯪꯕꯩꯅ ꯍꯪꯒꯗꯧꯕꯅꯤ
ꯈꯪꯗꯦ ꯁꯣꯔꯤ ꯑꯩꯗꯤ ꯑꯗꯨꯗꯤ ꯈꯪꯗ꯭ꯔꯦ
ꯂꯥꯏꯔꯤꯛ ꯇꯝꯂꯤꯕ꯭ꯔꯣ ꯇꯝꯕ ꯂꯣꯏꯈ꯭ꯔꯕ꯭ꯔꯣ
ꯇꯝꯑꯦ ꯇꯝꯑꯦ
ꯑꯩ ꯀꯣꯂꯦꯖꯇꯥꯕ꯭ꯔꯣ
ꯍꯥꯏꯥꯏꯕꯤ ꯑꯠꯗꯤꯍꯔꯒꯣ
ꯍꯥꯏꯕꯤ ꯑꯕꯅꯤ ꯀꯣꯗꯁꯇ ꯌꯥꯗꯕ꯭ꯔꯣ ꯑꯗꯨꯗꯤ ꯋꯥꯔꯤ ꯅꯨꯡꯉꯥꯏꯕ ꯃꯌꯥꯝꯁꯦ ꯃꯣꯏꯅ ꯂꯣꯏ ꯊꯠꯄꯤꯔꯦꯅꯦꯀꯣ
ꯍꯣꯏ ꯑꯗꯨ ꯑꯣꯏꯔꯁꯨ ꯑꯗꯨꯝ ꯈꯪꯒꯅꯤꯗ ꯌꯥꯝ ꯃꯃꯤꯡ ꯆꯠꯄꯅꯦ
ꯔꯣꯃꯦꯟꯇ ꯋꯥꯔꯤ ꯁꯥ ꯇꯔ
ꯑꯁ ꯑꯗꯨꯅ ꯍꯦꯟꯅ ꯀꯛꯈꯤꯗꯧꯕ ꯃꯥꯂꯦꯗ
ꯍꯦ ꯍꯦ
ꯍ
ꯎ ꯎꯝ ꯑꯥꯔꯠꯁꯇꯣ ꯀꯃꯔꯁꯇꯔꯣ ꯁꯥꯏꯟꯁꯇꯣ ꯁꯤꯗꯤ ꯌꯥꯔꯝꯃꯅꯤꯅ
ꯌꯥꯔꯅꯤ ꯌꯥꯎ ꯑꯗꯨ
ꯎꯝ ꯁꯤꯐꯥꯎꯁ ꯌꯥꯗꯒꯤ ꯈꯪꯗꯤꯜꯂꯛꯇ꯭ꯔꯦꯁꯨ
ꯑꯔꯠꯁ ꯑꯦ ꯑꯔꯠꯁ
ꯑꯁꯣ
ꯎꯝ
ꯑꯣ ꯑꯗꯨꯗꯤ ꯈꯪꯉꯔꯣꯏ ꯑꯗꯨꯗꯩ ꯑꯩꯅ ꯍꯪꯒꯗꯧꯕ ꯅꯨꯄꯤꯗꯨꯗꯤ ꯀꯃꯔꯁ ꯑꯣꯏꯕ
ꯎꯝ
ꯎ ꯎ ꯎꯝ ꯀꯨꯏꯔꯕꯣ ꯅꯪꯗꯤ ꯍꯥꯏꯕꯗꯤ ꯋꯥꯔꯤ ꯁꯥꯕ ꯀꯨꯏꯔꯕꯣ ꯋꯥꯔꯤ ꯁꯥꯕꯒꯤ ꯄꯣꯠꯁꯦ
ꯅ ꯅ ꯅ ꯅ ꯉꯔꯥꯡ ꯉꯔꯥꯡ ꯍ ꯆ
ꯁꯛ ꯌꯥꯝ ꯐꯖꯒꯗꯧꯕ ꯃꯥꯜꯂꯦ ꯅꯪꯁꯦ
ꯆꯣꯁ
ꯁꯤ ꯑꯩꯒꯤ ꯑꯁꯦꯡꯕ ꯀꯟꯇꯦꯛꯇꯨ ꯆꯦꯚ ꯇꯧꯕ ꯑꯣꯏꯅ ꯍꯣꯔꯦꯟ ꯊꯥꯕꯤꯔꯛꯀꯦ ꯁꯤꯁꯦ ꯑꯩꯒꯤꯁꯦꯡꯕ ꯅꯠꯇꯦ
ꯑꯣ ꯁꯤꯅ ꯁꯦꯡꯕ ꯅꯠꯇꯕ꯭ꯔꯥ ꯑꯥ ꯇꯥꯏꯌꯦ
ꯉꯁꯤꯗꯤ ꯑꯗꯨꯗꯤ ꯌꯨꯝꯗ ꯑꯗꯨꯝ ꯂꯩꯌꯦ ꯁꯨꯇꯤ ꯀꯥꯁ ꯆꯠꯇꯦ
ꯎꯝ ꯍꯧꯁ ꯂꯩꯦꯦ
ꯍꯣꯁꯇꯦꯜ ꯂꯩꯕ꯭ꯔꯣ
ꯎꯝ
ꯅꯨꯡꯉꯥꯏꯒꯅꯤ
ꯊꯨꯡꯉꯥꯏ ꯍ
ꯑꯁ ꯀꯣꯂꯦꯖ ꯂꯥꯏꯐ ꯃꯤꯁ ꯇꯧꯋꯦꯗ ꯑꯩꯈꯣꯏꯗꯤ ꯇꯝꯕ ꯂꯣꯏꯈ꯭ꯔꯦ
ꯎꯝ ꯀꯔꯤ ꯕꯤꯠꯇ ꯅꯣꯏꯒꯤ ꯑ ꯍꯥꯏꯕꯗꯤ ꯅꯣꯏꯒꯤ ꯍꯥꯟꯅꯒꯤ ꯃꯇꯝꯗꯤ ꯅꯨꯡꯉꯥꯏꯔꯒꯅꯤ ꯍꯧꯖꯤꯛꯀꯤ ꯃꯇꯝꯗꯤ ꯅꯨꯡꯉꯥꯏꯇ꯭ꯔꯕꯅꯤ
ꯑꯁ ꯅꯨꯡꯉꯥꯏꯕꯅꯤ ꯑꯩꯈꯣꯏ ꯀꯣꯂꯦꯖ ꯀꯥꯔꯤꯉꯩ ꯃꯇꯝꯗꯣ
ꯍꯣꯏꯅꯦ ꯑꯗꯨ ꯅꯣꯏꯒꯤ ꯃꯇꯝꯅꯤꯗꯅ ꯑꯗꯨꯕꯨꯗꯤ
ꯎꯝ ꯑꯗꯣ ꯍꯧꯖꯤꯛꯇꯤ ꯀꯃꯥꯏ ꯅꯨꯡꯉꯥꯏꯇꯕ꯭ꯔ ꯅꯣꯏꯗꯤ
ꯄꯨꯥ ꯄꯨꯔꯥ ꯗꯦꯇꯤꯟ ꯁꯣ ꯌꯦꯡꯕꯒ ꯆꯞ ꯃꯥꯅꯩ
ꯑꯣ ꯗꯦꯇꯤꯡ ꯇꯧꯕꯒꯤ ꯃꯑꯣꯡꯅꯤꯅꯦ ꯄꯨꯔꯥ ꯑꯉꯥꯡꯁꯤꯡꯁꯦ ꯄꯥꯈꯪ ꯂꯩꯁ
ꯑꯩꯈꯣꯏꯗꯤ ꯑꯩꯈꯣꯏꯗꯤ ꯀ꯭ꯂ꯭ꯔꯥꯁ ꯆꯠꯂꯦ ꯀꯦꯟꯇꯤꯟꯗ ꯇꯞ ꯆꯥꯔꯦ ꯑꯗꯨꯒ ꯍꯣꯁꯇꯦꯜ ꯂꯥꯛꯑꯒ ꯇꯨꯝꯕ
ꯑꯁ ꯒ꯭ꯌꯥꯟ ꯌꯥꯝ ꯇꯥꯏꯌꯦꯀꯣ ꯅꯪꯗꯤ ꯐꯩ ꯐꯩ ꯑꯗꯨꯃꯥꯏꯅ ꯇꯧꯒꯗꯕꯅꯤ ꯏꯁꯇꯨꯗꯦꯟ ꯍꯥꯏꯕꯁꯦ ꯒ꯭ꯌꯥꯟ ꯌꯥꯝ ꯇꯥꯏꯌꯦꯕ ꯅꯪ
ꯃꯤꯌꯥꯟ ꯇꯥꯏ ꯑꯁ ꯌꯥꯔꯦ ꯑꯗꯨꯃꯛꯇꯤ ꯍꯥꯏꯔꯛꯀꯅꯨ
ꯎꯝ ꯎꯝ ꯑꯩ ꯑꯁ ꯊꯥꯔꯗꯤ ꯊꯣꯛꯀꯗꯧꯕ ꯁꯥꯠ ꯇꯥꯅꯤꯉꯦ ꯅꯡꯁꯦ
ꯅꯪꯅ ꯍꯥꯏꯕꯗꯣ ꯑꯣꯏꯔꯗꯤ ꯑꯁ ꯅꯨꯡꯉꯥꯏꯒꯅꯤꯍꯦ
ꯎꯝ ꯑꯩꯁ ꯊꯥꯔꯣꯅ ꯑꯩꯅ ꯁꯞꯄꯣꯔꯠ ꯇꯧꯒꯦ
ꯆꯍꯤ ꯌꯧꯗ꯭ꯔꯤꯌꯦ
ꯁꯦꯃꯤꯁꯇꯔ ꯀꯌꯥꯔꯣ
ꯑꯣ ꯑꯉꯥꯡꯅꯤꯅꯦꯀꯣ
ꯎꯝ ꯀ꯭ꯂꯥꯁ ꯆꯠꯄꯁꯨ ꯍꯧꯗ꯭ꯔꯤ
ꯌꯥꯝꯕꯨꯨꯡ ꯀꯧ ꯀꯣ ꯑꯩꯉꯣꯟꯗ
ꯀꯧꯅꯤꯡꯗꯦ
ꯗꯥꯝꯆꯥ ꯍꯥꯏꯅ ꯀꯧ
ꯇꯥꯅꯤꯡꯗꯦ ꯏꯌꯥꯝꯕꯐꯥꯎ ꯑꯗꯨꯃꯥꯏꯅ ꯀꯧꯕꯤꯗꯦ
ꯏꯌꯥꯝꯕ ꯑꯅꯤ
ꯅꯌꯥꯝꯕ ꯑꯅꯤ ꯑꯗꯨꯒ ꯅꯪ ꯑꯗꯨꯒ
ꯑꯩ ꯑꯩ ꯑꯩꯅ ꯂꯣꯏꯔꯦ
ꯑꯣ ꯅꯣꯏ ꯅꯆꯤꯟ ꯏꯅꯥꯎ ꯑꯍꯨꯝ ꯉꯥꯛꯇ
ꯑꯥ
ꯅꯨꯄꯤ ꯃꯊꯟꯗ
ꯌꯦꯁ
ꯑꯁ ꯑꯗꯨꯗꯤ ꯀꯣꯟꯅ ꯑꯩꯅ ꯅꯪꯕꯨ ꯂꯧꯔꯗꯤ ꯑꯗꯨꯗꯤ ꯀꯥꯟꯅꯅꯤꯅꯀꯣ
ꯀꯩ ꯕꯤꯠꯇ
ꯀꯣꯟꯅ ꯑꯩꯅ ꯅꯪꯉꯣꯟꯗ ꯂꯧꯕ ꯇꯥꯔꯒꯗꯤ ꯁꯨꯃꯥꯏꯅ ꯇꯧꯕ ꯑꯗꯨꯗꯤ
ꯈꯪꯗꯦꯍꯦ
ꯂꯩꯁꯥꯕꯤ ꯑꯃꯈꯛꯇꯪꯅꯤꯅ ꯂꯨꯅ ꯇꯧꯔꯝꯅꯦ ꯑꯗꯨꯗꯤ ꯀꯦꯔꯝꯅꯤꯅꯦ ꯅꯌꯥꯝꯕ ꯑꯅꯤꯅ ꯅꯌꯥꯝꯕ ꯑꯅꯤꯅ ꯐꯖꯅ ꯇꯧꯕꯤꯔꯝꯅꯤ ꯀꯣ
ꯀꯗꯥꯏꯇꯒꯤ ꯑꯍꯟ ꯑꯍꯟꯕꯨꯗꯤ ꯍꯣꯏ ꯐꯖꯅ ꯇꯧꯕꯤꯌꯦ ꯑꯗꯣ ꯑꯃꯗꯨꯗꯤ
ꯑꯃꯥꯗꯨꯁꯨ ꯇꯧꯔꯝꯃꯅꯤ ꯅꯃꯥ ꯅꯄꯥꯅꯁꯨ ꯐꯖꯅ ꯇꯧꯔꯝꯃꯅꯤ
ꯍꯦꯁꯥꯠꯁ ꯌꯦ
ꯑ‌ꯣ ꯅꯌꯥꯝꯕ ꯑꯅꯤꯗꯤ ꯀꯔꯤ ꯀꯔꯤ ꯇꯧꯔꯤꯕ꯭ꯔꯣ
ꯃ‌ꯣꯏꯅꯤ ꯂꯣꯏ ꯂꯣꯏꯈ꯭ꯔꯦꯗ ꯃꯤꯔꯦꯝ ꯁꯥꯔ ꯂꯩ
ꯑꯣ ꯑꯩ ꯑꯩꯈꯣꯏ ꯕꯦꯁꯠ ꯑꯣꯏꯕ ꯖꯥꯔꯥ ꯑꯩꯈꯣꯏ ꯂꯦꯡꯀꯥ ꯑꯣꯏꯕꯖꯥꯔꯣ ꯆꯍꯤ ꯀꯌꯥ ꯈꯦꯠꯅꯒ‌ꯦ ꯅꯌꯥꯝꯕꯒ ꯅꯪꯁ‌ꯦ
ꯑꯌꯥꯝꯕ ꯐꯥꯔꯁꯇꯣ ꯃꯥꯗ‌ꯣ ꯆꯍꯤ ꯇ꯭ꯋꯦꯟꯇꯤ ꯐꯥꯏꯚ ꯑꯃꯅ ꯇ꯭ꯋꯦꯟꯇꯤ ꯐꯣꯔ
ꯑꯣ ꯑꯗꯨꯗꯤ ꯅꯌꯥꯝꯕꯕꯨꯁꯨ ꯑꯩꯅ ꯊꯤ ꯍꯜꯂꯦ ꯑꯃꯨꯛꯀ
ꯑꯣ
ꯑꯩꯗꯤ ꯇ꯭ꯋꯦꯟꯇꯤ ꯁꯚꯦꯟ
ꯎꯝ ꯑꯁ ꯄꯥꯥꯟꯕ ꯌꯥꯔꯦ ꯍꯦ
ꯄꯤ ꯊꯤꯕ ꯌꯥꯔꯕꯣ
ꯌꯥꯔꯦ ꯍꯦ
ꯄꯤ ꯊꯤꯕꯥ ꯌꯥꯔꯕꯣ
ꯌꯥꯔꯦ
ꯐꯪꯗ꯭ꯔꯦ ꯐꯪꯗ꯭ꯔꯦ ꯑꯃ ꯊꯤꯕꯤꯔꯣ ꯅꯣꯏ ꯅꯣꯏꯒꯨꯝꯕ ꯑꯉꯥꯡ ꯑꯃ ꯂꯧꯁ꯭ꯔꯥ ꯍꯥꯏꯅ ꯈꯟꯕꯅꯦ ꯑꯩꯁꯨ
ꯍꯥꯥ
ꯅꯣꯏ ꯂꯦꯡꯀꯥ ꯑꯃꯥ ꯊꯤ ꯑꯃ ꯑꯗꯨꯒꯨꯝꯕ ꯅꯣꯏ ꯂꯦꯡꯒꯥꯏ ꯃꯤ ꯂꯩꯁꯥꯕꯤ ꯌꯦꯡꯁ꯭ꯔꯥꯅ ꯇꯧꯕꯅꯤ
ꯀꯩ ꯕꯤꯠꯇ ꯑꯍꯟ ꯑꯍꯟ ꯂꯧꯍꯦ ꯑꯩꯈ ꯑꯉꯥꯡ ꯁꯦꯟꯅꯒꯦ ꯇꯧꯕ ꯇꯥꯏꯞ
ꯑꯍꯟꯗꯣ ꯑꯍꯟꯗꯨꯗꯤ ꯍꯅꯨ ꯈꯔꯗꯤ ꯐꯖꯔ ꯔꯣꯏ
ꯑꯍꯟ ꯍꯥꯏꯕꯗꯤ ꯑꯍꯟ ꯍꯥꯏꯕꯗꯤ ꯂꯩꯌꯦꯅꯥ ꯃꯦꯆꯤꯌꯨꯔ ꯑꯣꯏꯕ ꯄꯣꯠꯇꯣ ꯍꯥꯏꯅ
ꯀꯔꯤ ꯅꯣꯏ ꯂꯧꯔꯗꯤ ꯆꯞ ꯆꯥꯅꯤꯕ ꯅꯣꯏ ꯑꯩꯈꯣꯏꯅ ꯈꯔ ꯑꯍꯟ ꯑꯣꯏꯕꯗ ꯅꯣꯏꯅ ꯂꯩꯁꯥꯕꯤ ꯐꯥꯔꯛꯄꯗꯣ ꯃꯁꯛ ꯆꯞ ꯆꯥꯅꯤꯕ ꯐꯖꯒꯔꯅꯤꯕ
ꯅꯤꯡꯉꯥꯏ ꯇꯩꯕꯗ ꯑꯨꯡ
ꯅꯤꯉꯥꯏ ꯗꯧꯕꯗꯨꯅꯤꯅ‌ꯦ ꯑꯈ‌ꯣꯏꯅ ꯄꯥꯝꯕꯗꯣ ꯑꯍꯟꯗꯤ ꯋꯥꯏ ꯑꯍꯟꯗꯤ ꯋꯥꯏ ꯑꯍꯟꯗꯤ ꯁꯦꯟꯅꯥꯕ ꯋꯥꯕꯅꯤꯀꯣ
ꯑꯣ ꯑꯗꯨ ꯑꯩꯅꯔꯥ
ꯎꯝ
ꯏꯌꯥꯝꯕ ꯈꯣꯏꯅꯕꯣ ꯁꯦꯟꯅꯕ ꯉꯝꯁ
ꯑꯩꯅꯗꯤ ꯉꯝꯒꯅꯤ ꯀꯩꯅꯣ
ꯆꯥꯁ ꯋꯥꯔꯤꯗꯤ ꯍꯥ ꯍꯥꯌꯣ
ꯀꯣꯏꯊꯣꯛꯇ꯭ꯔꯣ ꯉꯁꯤꯗꯤ ꯀꯣꯏꯔꯣꯏꯗ꯭ꯔꯣ ꯏꯚꯤꯅꯤꯡ ꯋꯥꯛ ꯋꯥꯛꯀꯤꯡ
ꯍꯣꯃꯤꯟꯅꯠꯇꯦ
ꯎꯝ ꯂꯥꯏꯔꯤꯛ ꯄꯥꯔ ꯑꯗꯨꯝ ꯂꯩꯔꯦ
ꯂꯥꯏꯔꯤꯛ ꯂꯥꯏꯔꯤꯛꯁꯨ ꯑꯦꯛꯖꯥꯝ ꯃꯇꯝ ꯅꯠꯇ꯭ꯔ ꯑꯩ ꯍꯥꯡꯗꯦꯅꯦ
ꯔꯤꯜꯁ ꯗ꯭ꯔꯃꯥ ꯀꯣꯔꯤꯌꯥꯒꯤ
ꯅꯣ ꯅꯣꯑ ꯅꯣꯑ ꯅꯣꯑ ꯇꯨꯝꯃꯦ ꯒꯦꯝ ꯁꯥꯟꯅꯩꯌꯦ ꯇꯨꯝ
ꯑꯥꯁ ꯒꯦꯃꯤꯡꯒꯤ ꯑꯉꯥꯡꯅꯤꯅꯦ
ꯃꯥꯅꯦ ꯂꯦꯖꯟ ꯄꯞꯖꯤꯗꯤ ꯍꯩꯇ꯭ꯔꯦ ꯑꯣꯏꯔꯔꯣꯏ
ꯅꯣꯏ ꯂꯦꯖꯦꯟꯗꯨ ꯑꯩꯅ ꯢꯁꯅꯥꯕ ꯍꯩꯇꯦꯗ ꯀꯃꯥꯏ ꯢꯁꯅꯥꯕ ꯒꯋꯥꯟ ꯇꯥꯗ ꯄꯞꯖꯤꯕꯨꯗꯤ ꯁꯥꯏ
ꯍꯣꯏꯗ ꯁꯥꯟꯅꯩꯅꯨꯗ ꯅꯀꯣꯛ ꯆꯥꯛꯅꯝ
ꯀꯣꯛ ꯆꯥꯏꯌꯦꯕ ꯅꯪꯒꯤ ꯅꯣꯏꯒꯤ ꯂꯦꯖꯦꯟꯗꯨ ꯀꯔꯤ ꯇꯧꯕ ꯅꯣꯏ ꯚꯥꯞ ꯊꯥꯗꯦꯕ꯫
ꯑꯗꯨꯕꯨ ꯅꯨꯡꯉꯥꯏ ꯉꯝꯃꯗꯤ ꯅꯨꯡꯉꯥꯏꯕ ꯉꯝꯗ꯭ꯔꯗꯤ ꯑꯁ ꯃꯊꯥ ꯁꯥꯕꯅꯦ
ꯉꯁꯤ ꯅꯨꯡꯁꯤ ꯅꯨꯡꯉꯥꯏꯔꯝꯃꯣꯏ꯫
ꯍꯥ꯫
ꯅꯨꯡꯁꯨ ꯅꯨꯡꯉꯥꯏꯔꯝꯃꯣꯏꯕ꯫
ꯅꯨꯡꯉꯥꯏꯍꯦ ꯀꯅꯥ ꯅꯨꯡꯉꯥꯏꯇꯦ ꯍꯥꯏꯕ꯫
ꯄꯕꯖꯤꯗꯨ ꯁꯅꯥꯎꯅꯦ ꯄꯕꯖꯤꯅꯅꯅꯨꯡ
ꯑꯁ ꯍꯩꯇꯦ ꯁꯥꯟꯅꯁꯨ ꯁꯥꯟꯅꯅꯤꯡꯗꯦ꯫
ꯇꯝꯕꯤꯒꯦ ꯀꯩꯅꯣ꯫
ꯇꯜꯂꯦ ꯇꯜꯂꯦ꯫ ꯏꯌꯥꯝꯕꯈꯣꯏꯁꯨ ꯑꯦꯝ ꯑꯦꯜ ꯂꯣꯏꯅ ꯁꯥꯟꯅꯩꯌꯦꯕ ꯑꯗꯨꯒꯤ꯫
ꯑꯣꯝ꯫
ꯃꯣꯏꯗꯤ ꯄꯕꯖꯤꯁꯨ ꯁꯥꯟꯅꯩ ꯑꯗꯨꯕꯨ ꯑꯩꯗꯤ ꯇꯜꯂꯦ ꯀꯣꯛ ꯆꯥꯛꯑꯦ ꯃꯗꯨ ꯌꯦꯡꯕ
ꯑꯣ꯫
ꯌꯥꯝ ꯋꯥꯏꯌꯦ ꯀꯦꯆꯞ ꯇꯧꯕ ꯉꯝꯗꯦ꯫
ꯅꯪꯒꯤ ꯃꯣꯕꯥꯏꯜ ꯂꯦꯖꯦꯟꯗꯨꯅ ꯍꯦꯟꯅ ꯋꯥꯔꯦ ꯑꯩꯗꯤ꯫
ꯑꯁ ꯂꯥꯢꯕꯅꯦ꯫ ꯏꯁꯀꯤꯜꯗ ꯁꯀꯤꯜꯕꯨ ꯂꯩꯔꯗꯤ ꯌꯥꯔꯦ꯫
ꯍꯩꯇꯦꯗ ꯍꯥꯢꯗꯦ꯫
ꯏꯁ꯭ꯀꯤꯜ ꯗꯨ ꯂꯩꯔꯗꯤ ꯗꯨꯝ ꯍꯩꯔꯛꯀꯅꯤ꯫
ꯍꯌꯦꯡꯗꯤ ꯀ꯭ꯂꯥꯁ ꯆꯠꯄ꯭ꯔꯣ꯫
ꯑꯩꯈꯣꯏ ꯀ꯭ꯂꯥꯁ ꯂꯩꯇꯦ ꯍꯧꯖꯤꯛ ꯍꯧꯖꯤꯛꯀꯤꯗꯤ꯫
ꯁꯨꯇꯤꯔꯣ ꯚꯦꯀꯦꯁꯟ ꯕ꯭ꯔꯦꯛ꯫
ꯎ ꯑꯗꯨꯃꯛ ꯆꯠꯇꯦꯗ ꯎꯝ꯫ ꯑ ꯃꯤ ꯀꯥꯅꯕ ꯍꯧꯗ꯭ꯔꯤꯕꯒꯤ꯫
ꯑꯣ꯫
ꯈꯔ ꯂꯩꯔꯗꯤ ꯍꯧꯗꯤ ꯍꯧꯈ꯭ꯔꯅꯤ ꯕ ꯍꯧꯖꯤꯛ ꯍꯧꯖꯤꯛꯀꯤꯗꯤ ꯍꯧꯗ꯭ꯔꯤ꯫
ꯀꯔꯤ ꯃꯊꯦꯜ ꯆꯥꯒꯦ ꯉꯁꯤꯗꯤ ꯍꯣꯁꯇꯦꯜꯒꯤ ꯀꯔꯤ ꯍꯥꯎꯕ ꯆꯥꯕ꯭ꯔꯣ꯫
ꯆꯥꯛ ꯆꯥꯗ꯭ꯔꯤꯌꯦ꯫
ꯈꯪꯗ꯭ꯔꯣ ꯈꯪꯗꯦꯍꯦ꯫
ꯑꯩ ꯊꯥꯖꯏ ꯍꯥꯏꯔꯒ ꯑꯍꯪ ꯑꯍꯪ꯫
ꯍꯦꯍꯦ ꯄꯥꯔꯊꯥꯗꯨꯅ ꯌꯥꯔꯗ꯭ꯔꯣ꯫
ꯑꯦ ꯊꯜꯂꯦꯗ꯫
ꯑꯁ ꯄꯔꯊꯥꯗꯨꯅ ꯌꯥꯔꯣꯏꯀꯣ ꯆꯥꯎꯋꯣꯒꯣ꯫
ꯎꯝ꯫
ꯑꯩ ꯑꯗꯨ ꯃꯅꯥꯛꯇ ꯂꯩꯔꯗꯤ ꯄꯨꯕꯤꯕ ꯌꯥꯕ ꯑꯍꯥꯎ ꯑꯍꯥꯎꯕꯗ꯫ ꯂꯥꯞꯅ ꯂꯩꯕꯅꯦꯅ ꯄꯥꯢ ꯂꯩꯇꯦ꯫
ꯑꯩꯗꯤ ꯑꯦ ꯅꯛꯅ ꯂꯩꯔꯁꯨ